ꯑꫭ ꯇꯥꯔꯕꯣ꯫
ꯑꯣ ꯇꯔꯦ ꯇꯥꯑꯦ ꯑꯣ ꯇꯥꯔꯦ ꯏꯆꯦ꯫
ꯀꯩ ꯑꯣ ꯑꯩꯈꯣꯏ ꯀꯩꯅꯣꯗ ꯎꯝ ꯆꯥꯛ ꯆꯥꯅꯁꯦ ꯍꯥꯏꯕꯗꯨ ꯀꯔꯝ ꯀꯥꯟ ꯆꯥꯅꯁꯦ ꯍꯥꯏꯅꯣ꯫
ꯑꯩꯈꯣꯏꯗꯩꯗꯤ ꯔꯦꯗꯤꯅꯦ ꯍꯦꯛꯇ ꯆꯥꯟꯅꯔ ꯂꯣꯏꯒꯗ꯭ꯔꯣꯒꯦ ꯑꯥ꯫ ꯑꯩꯗꯤ ꯀꯩꯅꯣ ꯇꯧꯔꯝꯃꯕꯅꯤ ꯅꯣꯏ ꯑ ꯍꯟꯗꯛ ꯁꯟꯗꯦꯗ ꯀꯥꯏꯅ ꯍꯥꯏꯐꯦꯠ ꯍꯥꯏꯅꯕꯗꯣ ꯑꯗꯨꯗ ꯑꯩꯗꯤ ꯑꯩꯈꯣꯏ ꯑꯁꯤꯒꯤ ꯑꯃ ꯀꯩꯅꯣꯝ ꯂꯩꯕꯗꯣ ꯎꯝ ꯑꯁꯤꯒꯤ ꯀꯔꯤ ꯀꯔꯤ ꯀꯔꯤ ꯁꯤꯡꯖꯃꯩꯔꯣꯝ ꯆꯠꯈꯤꯕꯩꯗꯣ ꯑꯗ ꯑꯟꯗ꯭ꯔꯣꯒꯤ ꯄꯣꯛꯇꯣ ꯐꯉꯦꯕ ꯑꯗꯨꯗꫭꯏꯅ ꯁ ꯁꯟꯗꯦꯗ ꯁꯟꯗꯦ ꯐꯤꯛꯁꯇꯤ ꯍꯥꯏꯔꯝꯗꯦꯕ ꯑꯩꯈꯣꯏ ꯐꯤꯛꯁ ꯇꯥꯗ꯭ꯔꯤꯅꯤꯅꯀꯣ ꯁꯟꯗꯦ ꯑꯗꯨꯋꯥꯏꯗ ꯀꯦꯖꯤ ꯃꯉꯥ ꯂꯧꯒꯦꯅ ꯑꯟꯗ꯭ꯔꯣꯒꯤ ꯄꯣꯛꯇꯣ ꯍꯥꯏꯅꯔꯝꯕꯅꯦ꯫
ꯑꯣ ꯑꯗꯨ ꯇꯧꯔꯁꯤꯅꯦ ꯑꯟꯗ꯭ꯔꯣꯒꯤ ꯄꯣꯛꯇꯣ ꯑꯣꯏꯅ꯫
ꯇꯧꯔꯁꯦ ꯁꯥꯏꯒꯤ ꯄꯣꯛꯀ ꯃꯍꯥꯎꯗꯣ ꯃꯥꯟꯅꯗꯕꯅꯤꯅ꯫ ꯃꯣꯏꯔꯣ ꯎꯝ ꯍꯥꯏꯔꯛꯀꯅꯤ꯫ ꯑꯟꯗ꯭ꯔꯣꯒꯤꯁꯤꯅꯅꯦ ꯈꯪꯗꯦ ꯃꯍꯥꯎ ꯑꯃ ꯇꯣꯉꯥꯟꯕ ꯑꯃ ꯂꯩꯌꯦꯕ ꯄꯣꯛ ꯑꯣꯏꯖꯔꯁꯨ
ꯑ
ꯎꯝ ꯑꯗ ꯑꯗꯨꯗꯤ ꯌꯥꯔꯦ ꯀꯩꯗꯧꯔꯒꯦ ꯑꯩꯈꯣꯏ ꯍꯟꯗꯛ ꯆꯥꯟꯅꯕꯁꯤꯗ ꯇꯦꯁ ꯇꯧꯍꯧꯔꯣ ꯑꯥꯎ ꯈꯪꯍꯧꯔ
ꯀꯔꯤ ꯀꯔꯤ ꯅꯣꯏꯒꯤ ꯀꯔꯤ ꯃꯣꯔꯣꯛꯑꯕ ꯑꯁꯥꯡꯗꯤ ꯑꯥ ꯆꯤꯔꯈꯣꯡ ꯑꯥ ꯑꯥ ꯆꯤꯔꯈꯣꯡꯗꯣ ꯑꯗꯨꯒꯗꯣ
ꯅꯣꯏ ꯏꯆꯦ ꯍꯣꯏꯔꯣꯝꯗ ꯐꯪꯕ꯭ꯔꯣ
ꯑꯣ ꯑꯩꯈꯣꯏꯔꯣꯝꯗ ꯐꯪꯉꯦ ꯐꯪꯕꯕꯨꯗꯤ
ꯑꯣ ꯑꯩꯈꯣꯏ ꯁꯣꯝꯗꯗꯤ ꯈꯔ ꯋꯥꯠꯂꯦꯕ ꯐꯪꯕꯗꯣ ꯃꯣꯏꯗꯤ ꯄꯔꯃꯤꯦꯟꯇꯦꯜ ꯏꯁꯇꯣꯔꯒꯨꯝꯕꯗꯕꯨꯖꯤ ꯐꯪꯕ ꯑꯗꯣ ꯁꯤ ꯑꯣꯏꯅ ꯂꯥꯛꯄ ꯀꯥꯟꯗꯣ ꯗ ꯑꯗꯨꯝ ꯂꯩꯁꯜꯂꯛꯑꯣ
ꯌꯥꯏꯗ ꯀꯩ ꯀꯩꯅꯣ ꯍꯥꯏꯅꯔꯒ ꯑꯗꯨꯝ ꯑꯁꯥꯎꯕꯅꯤꯍꯦ ꯄꯣꯛꯇꯣ ꯃꯈꯣꯡꯒ ꯃꯈꯣꯡꯒꯗꯣ ꯑꯃꯝ ꯆꯥꯅꯤꯡꯉꯦ ꯑꯩꯗꯤ ꯅꯪ ꯃꯈꯣꯡ ꯆꯥꯕ꯭ꯔꯣ
ꯑꯦ ꯆꯥꯏ ꯀꯩꯅꯣ ꯐꯦꯚꯣꯔꯥꯏꯠꯅꯦ ꯑꯩꯒꯤ ꯄꯥꯝꯖꯕꯤꯅꯦ
ꯎꯝ ꯐꯔꯦ ꯐꯔꯦ ꯑꯗꯨ ꯇꯧꯔꯁꯤ ꯑꯦ ꯃꯣꯏ ꯄꯣꯛ ꯆꯥꯕ ꯌꯥꯎꯗꯦꯒ ꯍꯥꯏꯅꯔꯛꯒꯗ꯭ꯔꯣ
ꯑꯣ ꯍꯥꯏꯅꯔꯒꯅꯅꯦ ꯃꯣꯏꯒꯤ ꯀꯩꯅꯣꯗꯣ ꯇꯧꯔꯁꯦ ꯑꯇꯣꯞꯄ ꯉꯥꯔꯥ ꯌꯦꯜꯂꯥ ꯃꯣꯏꯅ ꯆꯥꯕ ꯌꯥꯕꯗꯣ ꯑꯗꯨꯗꯣ ꯑꯃ ꯁꯥꯏꯠ ꯗꯤꯁ ꯑꯣꯏ ꯀꯩ ꯑꯣꯏ ꯍꯥꯞꯄꯁꯦ
ꯎꯝ
ꯑꯗ ꯑ ꯑꯣꯏꯅ ꯈꯜꯂꯤꯁꯦ ꯃꯥ ꯍꯧꯖꯤꯛꯀꯥꯟ ꯄꯣꯛ ꯊꯣꯡꯕꯁꯦ ꯃꯈꯜ ꯃꯈꯜ ꯌꯥꯝ ꯊꯣꯡꯅꯩꯗꯅ ꯑ ꯃꯥꯏꯔꯦꯟꯒ ꯊꯣꯡꯕꯤ ꯁꯣꯏꯕꯨꯝꯒ ꯊꯣꯡꯕꯤ ꯑꯗꯩ ꯑꯣꯛꯀ ꯊꯣꯡꯕꯤ ꯀꯥꯏꯅ ꯇꯧꯕꯁꯦ
ꯎꯝ
ꯑꯗ ꯁꯤꯁꯦ ꯀꯔꯤꯒꯤ ꯊꯣꯡꯁꯤꯒꯦꯅ ꯀꯒꯥꯔꯤꯅ ꯍꯥꯎꯗꯣꯏꯖꯥꯅ
ꯑꯩ ꯑꯃ ꯅꯣꯏꯒꯤ ꯀꯩ ꯀꯩ ꯎ ꯀꯩꯕꯥ ꯁꯣꯏꯕꯨꯝ ꯁꯣꯏꯕꯨꯝ ꯍꯥꯏꯕ꯭ꯔꯥ ꯀꯩꯅꯣ
ꯁꯣꯏꯕꯨꯡ ꯁꯣꯏꯗꯣꯟ
ꯑꯗꯣ ꯑꯁ ꯑꯩꯗꯤ ꯅꯪ ꯀꯩꯅꯣ ꯆꯥꯔꯕꯣ ꯍꯣꯏ ꯍꯣꯏ ꯍꯣꯏ ꯑꯗꯨꯗꯣ ꯁꯣꯏꯕꯨꯝꯒ ꯍꯥꯞꯄꯗꯣ ꯆꯥꯅꯤꯡꯉꯦꯕ ꯑꯣꯛꯇ ꯑꯣ ꯃꯀꯣꯛꯀꯗꯣ ꯆꯥꯔꯕꯗ
ꯆꯥꯈ꯭ꯔꯦ ꯈꯤꯇꯪꯗꯤ ꯀꯨꯏꯔꯦ ꯑꯩꯈꯣꯏ ꯏꯅꯥꯎꯄꯥꯍꯩ ꯃꯣꯏ ꯆꯥꯛ ꯆꯥꯅꯩ ꯌꯦꯟꯗꯅꯦ ꯃꯣꯏ ꯅꯨꯄꯥꯅ ꯍꯥꯏꯥꯟꯗꯤ ꯑꯗꯨꯝꯕꯁꯦ ꯌꯥꯝ ꯆꯥꯏꯗꯅ ꯗ ꯃꯣꯏ ꯊꯣꯡꯉꯦ ꯑꯗ ꯈꯔ ꯆꯥꯍꯧꯋꯦ ꯃꯀꯣꯛꯅꯕꯨ ꯍꯦꯟꯅ ꯀꯩꯅꯣ ꯌꯥꯎꯋꯤꯗ ꯃꯇꯣ ꯉꯥꯛꯇꯅꯤꯗ
ꯑꯣ ꯑꯗꯨꯝ ꯃꯍꯥꯎꯁꯦ ꯑꯣ ꯀꯦ ꯑ ꯃꯍꯥꯎꯗꯨꯒꯅꯦ ꯑꯗꯨꯝ ꯀꯦꯞꯁꯨꯜ ꯀꯩꯀꯥꯗꯨꯒ ꯃꯁꯜꯗꯨꯒ ꯑꯗꯨꯝ ꯃꯍꯥꯎꯁ ꯃꯥꯟꯅꯕ꯭ꯔꯕ
ꯃꯍꯥꯎꯗꯤ ꯃꯥꯟꯅꯩꯌꯦ ꯑꯗ ꯃꯍꯥꯎ ꯃꯥꯟꯅꯕ ꯍꯥꯏꯔꯒ ꯑꯃꯨꯛ ꯃꯣꯏꯅ ꯊꯣꯡꯕꯁꯤꯅꯀꯣ ꯃꯅꯨꯡꯅꯨꯡꯁꯥꯒꯤ ꯇꯥꯏꯞꯇ ꯃꯅꯨꯡꯅꯨꯡꯁꯥ ꯈꯔ ꯍꯥꯞꯄꯒ ꯇꯧꯋꯦꯕ ꯑꯗꯨꯗꯨꯅ ꯃꯍꯥꯎꯁꯦ ꯑꯃ ꯈꯤꯇꯪ ꯇꯣꯉꯥꯟꯕ ꯑꯃ ꯊꯣꯛꯑꯦ ꯑꯗꯨ ꯑꯗꯨꯃꯥꯏꯅ ꯇꯧꯋꯤ
ꯑꯣ ꯃꯨꯛꯀꯣꯛꯇꯤ ꯆꯥꯗ꯭ꯔꯤꯌꯦ ꯃꯅꯥꯁꯨ ꯍꯥꯎꯋꯦꯒ ꯍꯥꯏꯅꯩꯌꯦ ꯃꯅꯥꯒ ꯑꯗꯨꯝ ꯂꯦꯜꯂꯒ ꯆꯠꯅꯤꯡꯉꯦ ꯇꯤꯟꯕꯨ ꯌꯣꯠꯂꯤꯗ
ꯆꯥꯗ꯭ꯔꯤ ꯃꯅꯥ ꯑꯗꯨꯗꯤꯀꯣ ꯑꯗꯨ ꯍꯥꯞꯆꯤꯜꯂꯁꯤꯔꯣ ꯍꯟꯗꯛꯀꯤꯁꯤꯗ
ꯑꯧ ꯌꯥꯏꯌꯦ
ꯑꯣ ꯌꯥꯏ ꯑꯗꯣ ꯄꯨꯖꯥ ꯍꯥꯏꯔꯤꯁꯦ ꯀꯅꯥ ꯑꯣꯏꯍꯟꯁꯦꯕ
ꯑꯗꯨꯕꯨꯗꯤ ꯑꯩꯈꯣꯏ ꯃꯌꯥꯝ ꯊꯣꯡꯉꯅꯤ ꯌꯥꯏꯗ ꯄꯪꯆꯪ ꯆꯪꯉꯒ
ꯍ ꯍꯣꯏ
ꯑꯩꯈꯣꯏ ꯃꯌꯥꯝ ꯑꯗꯨꯝ ꯀꯩꯅꯣ ꯀꯩꯅꯣꯗꯣ ꯃꯐꯝ ꯆꯥꯕ ꯑꯃ ꯇꯧꯔꯒ ꯆꯥꯔꯁꯦ ꯑꯁ ꯑꯣ ꯃꯔꯤꯟꯒꯗꯣ ꯍꯥꯎꯕꯅꯤꯗ ꯆꯥꯗꯕ ꯄꯣ ꯀꯨꯏꯔꯦ
ꯅꯨꯡꯗꯥꯡꯋꯥꯏꯔꯝ ꯐꯠ ꯊꯣꯛꯑ ꯆꯥꯔꯨ ꯌꯥꯏ ꯀꯩꯅꯣ ꯑꯗꯨꯗꯤ ꯃꯌꯦꯛ ꯆꯪꯕ ꯄꯣꯠ ꯅꯠꯇꯦ
ꯑ ꯑꯣꯛ ꯃꯅꯥꯒꯗꯣ ꯒ꯭ꯔꯧ ꯒ꯭ꯔꯧꯒ꯭ꯔꯣ ꯆꯤꯛꯄꯗꯨ ꯃꯤꯅ
ꯎꯝ
ꯑꯣꯛ ꯑꯣꯏꯅ ꯇꯧꯔꯁꯤ
ꯎꯁ
ꯑꯣꯛꯇꯣ ꯑꯁ ꯍꯧꯖꯤꯛꯁꯦ ꯑꯣꯛꯁꯦ ꯅꯥꯕ ꯈꯣꯠꯄ ꯌꯥꯝꯅ ꯎ
ꯅꯥꯏꯌꯦꯅ ꯍꯥꯏꯔꯝꯃꯦ ꯇꯧꯔꯝꯃꯦ ꯑꯣꯛ ꯅꯥꯔꯦ ꯑꯣꯛ ꯆꯥꯕ ꯌꯥꯗ꯭ꯔꯦꯅ ꯇꯧꯔꯒ ꯑꯗꯩ ꯁꯤꯕ ꯈꯣꯠꯄ ꯗꯨꯁꯨ ꯍꯦꯛ ꯆꯥꯔꯗꯤ ꯗꯁꯥ ꯇꯥꯅꯤ ꯅꯠꯇ꯭ꯔꯥ ꯑꯗꯨꯅ ꯃꯣꯏ ꯐꯨꯝꯃ ꯈꯣꯠꯂꯒ ꯇꯧꯅꯕꯅꯦ ꯑꯗꯣ ꯍꯟꯗꯛꯁꯦ ꯐ ꯑꯥ ꯐꯔꯕ ꯃꯥꯜꯂꯦ ꯑꯗꯨꯝ ꯐꯖꯅ ꯌꯣꯟꯅꯔꯦꯕ ꯗꯨꯀꯥꯟꯗꯁꯨ ꯐꯪꯉꯦꯕ
ꯑ ꯎꯝ ꯍꯣꯏ ꯍꯣꯏ ꯑꯣꯛꯇ ꯑꯣꯏꯅ ꯇꯧꯔꯁꯤ ꯑꯗꯣ ꯀꯣꯛ ꯁꯤꯡꯖꯨ ꯍꯥꯞꯁꯦ ꯁꯤꯡꯖꯨ ꯑꯃ ꯇꯧꯔꯒ
ꯀꯩꯀꯩ ꯇꯧꯁꯦ ꯍꯥꯏꯅꯣ ꯃꯌꯥꯝꯁꯦ ꯁꯤꯡꯖꯨꯖꯤꯛꯂ ꯑꯗꯨ ꯍꯧꯖꯤꯛ ꯃꯤ ꯁꯤꯡꯖ ꯇꯧꯁꯦ
ꯃꯤꯃꯤꯁꯤꯡꯁꯤꯅꯠꯇꯃꯣꯏꯅ ꯇꯧꯔꯁꯤ
ꯑ ꯍꯣꯏ ꯑꯗꯨꯅꯦ ꯑꯩꯁꯦ ꯃꯌꯥꯟꯁꯦ ꯀꯩꯀꯩ ꯍꯥꯞꯁꯤꯒꯦ
ꯀꯩꯅꯣ ꯇꯧꯔꯁꯤ ꯀꯣꯕꯤ ꯇꯧꯔꯒ ꯍꯩꯕꯤ ꯃꯅꯥ
ꯑꯗꯒꯤ ꯍꯣꯏ ꯃꯅꯝ ꯈ ꯅꯨꯡ ꯁꯤꯅꯕꯀꯣ ꯀꯣ ꯄ꯭ꯔꯦꯛ ꯅꯨꯡꯄ꯭ꯔꯦꯛ ꯇꯨꯅꯤꯡꯈꯣꯛ ꯀꯣ ꯑꯩꯈꯣꯏ ꯃꯩꯇꯩ ꯆꯩꯒꯤ ꯊꯥꯏꯅꯒꯤ ꯃꯌꯥꯝꯁꯤꯡꯁꯦ ꯈꯔ ꯍꯥꯞꯄꯒ ꯃꯅꯝꯒ ꯈꯔ ꯅꯨꯡꯁꯤꯔꯞ ꯇꯧꯔꯒ ꯆꯥꯕꯗꯣ
ꯎꯝ
ꯑꯗꯨꯃꯥꯏꯅ ꯇꯧꯔꯁꯨ ꯑꯗꯨꯅ ꯐꯔꯅꯤ
ꯍꯣꯏ ꯀꯣꯝꯄ꯭ꯔꯦ ꯀꯩꯀꯥꯗꯣ ꯍꯥꯞꯄꯒ
ꯑꯗꯣ ꯆꯝꯐꯨꯠꯀꯨꯝꯕ ꯑꯃꯒ ꯍꯥꯞꯁꯤꯗꯅ ꯈꯤꯇꯪ ꯐꯨꯠꯂ ꯁꯧꯒ꯭ꯔꯤꯔ ꯈꯛꯇꯪ ꯀꯩꯅꯣ ꯇꯧꯅꯕꯀꯣ ꯊꯣꯛꯑꯀꯥꯟꯗꯨꯗ ꯆꯥꯅꯕ
ꯑꯩꯅ ꯍꯥꯞꯄ ꯁꯤꯁꯦ
ꯎꯝ ꯑꯗꯣ ꯃꯣꯏ ꯄꯣꯛ ꯆꯥꯕ ꯌꯥꯎꯗꯕꯁꯤꯡꯗꯣ ꯃꯣꯏꯒꯤꯁꯦ ꯉꯥꯁꯦ ꯀꯔꯤ ꯉꯥ ꯇꯧꯁꯤꯒꯦ
ꯃꯣꯏꯒꯤ ꯑꯗꯨꯝ ꯔꯧ ꯑꯣꯖꯅꯤ ꯀꯩꯅꯣ ꯁꯤꯜꯚꯔ ꯀꯥꯐ ꯀꯨꯝꯕ
ꯑ ꯂꯅꯥꯒꯨꯝꯕ ꯑꯗꯨ ꯈꯪꯗꯦ ꯀꯩꯅꯣ ꯇꯧꯔꯁꯦ ꯉꯥꯍꯩꯒꯨꯝꯕ
ꯑꯗꯨꯒ ꯍꯩꯁꯨ ꯉꯍꯩꯁꯨ ꯑꯃꯨꯛ ꯆꯥꯛ ꯆꯥꯗꯦꯅ ꯇꯧꯅꯔꯗꯣꯏꯕ
ꯍꯣꯏꯗ ꯑꯗꯣ ꯀꯩꯅꯣ ꯇꯧꯔꯁꯦ ꯃꯣꯏꯗ ꯍꯪꯉꯒꯀꯣ ꯅꯣꯏ ꯀꯔꯝꯕ ꯆꯥꯏ ꯀꯔꯤ ꯆꯥꯅꯤꯡꯉꯤꯗꯣ ꯍꯦꯛ ꯍꯪꯉꯒ ꯇꯧꯔꯁꯦ ꯑꯩꯈꯣꯏ ꯃꯤ ꯀꯌꯥꯃꯨꯛ ꯑꯣꯏꯗꯣꯏꯅꯣ ꯄꯨꯟꯗ꯭ꯣꯏꯁꯦ
ꯑꯩꯣꯏ ꯇꯔꯦꯠ ꯅꯤꯄꯥꯟ ꯁꯨꯃꯥꯏꯅ ꯑꯣꯏꯗꯧ ꯃꯥꯜꯂꯦ ꯈꯟꯕꯗ
ꯎꯝ ꯌꯥꯔꯦ ꯌꯥꯔꯦ ꯑꯗꯨꯗꯤ
ꯎꯝ
ꯑꯗꯣ ꯆꯥꯕꯁꯦ ꯀꯩꯅꯣ ꯇꯧꯁꯦ ꯂꯥꯒꯗꯣ ꯂ ꯊꯥꯡꯗ ꯐꯖꯅ ꯍꯩꯗꯣꯛꯑꯒꯀꯣ ꯂꯥꯈ ꯀꯛꯇꯕꯤ ꯂꯥꯈ ꯃꯄꯨꯝꯗꯨꯗ ꯑꯣꯏꯅ ꯇꯧꯁꯦꯕ
ꯁꯤꯡꯖꯨ ꯑꯃ ꯇꯧꯔꯁꯤ ꯆꯝꯐꯨꯠ ꯑꯃꯅꯦ ꯑ ꯀ ꯀꯣꯛꯣꯛꯀꯨꯝꯕ ꯏꯁꯄ꯭ꯔꯥꯏꯠ ꯀꯩꯀꯥ ꯊꯛꯅꯕ ꯈꯔ ꯂꯩꯔꯒ ꯌꯥꯅꯤꯗ
ꯀꯩꯅꯣ ꯑꯣꯏꯅ ꯇꯧꯔꯁꯤꯔꯣ ꯀꯣꯛꯀꯨꯝꯕꯗꯣ ꯁꯣꯗꯥ ꯌꯥꯎꯋꯦ ꯅꯨꯡꯉꯥꯏꯇꯦ ꯑꯩꯈꯣꯏ ꯆꯝꯄ꯭ꯔꯥ ꯈꯔ ꯂꯩꯔꯒ ꯑꯥꯏꯁꯀ ꯇꯧꯔꯒ ꯀꯩꯅꯣ ꯇꯧꯔ ꯑꯥ ꯅꯨꯡꯁꯤꯗꯥꯛꯀ ꯈꯔ ꯍꯥꯞꯄꯒ
ꯍꯥꯞꯄꯒ ꯑꯗꯨꯃꯥꯏꯅ ꯑꯗꯨꯝ ꯁꯦꯝꯕ ꯌꯥꯏ ꯑꯗꯨꯁꯨ
ꯑꯥ ꯑꯗꯨꯗꯥꯥꯏ ꯅꯣꯏ ꯑꯣꯏꯅ ꯁꯦꯝꯖꯔꯁꯦ ꯍꯥꯏꯗꯤ ꯌꯥꯝꯅ ꯀꯩꯅꯣ ꯇꯧꯕꯗꯣ ꯁꯣꯗꯥꯒ ꯍꯥꯞꯆꯟꯕꯗꯣ ꯊꯛꯅꯤꯡꯗ꯭ꯔꯦꯕ ꯏꯁꯥꯁꯦ
ꯑꯧ ꯑꯗꯨꯃꯥꯏꯅ ꯌꯥꯝ ꯏꯪꯅ ꯇꯧꯔ ꯁꯦꯝꯃꯁꯨ ꯌꯥꯏ
ꯅꯣꯏꯒꯤ ꯀꯩꯅꯣ ꯇꯧꯕ꯭ꯔꯣ ꯆꯝꯄ꯭ꯔꯥꯒ ꯄꯥꯟꯕ꯭ꯔꯣ
ꯑꯣ ꯆꯝꯄ꯭ꯔꯥ ꯄꯥꯜꯂꯦ ꯫
ꯀꯌꯥꯝ ꯆꯥꯎꯔꯒꯦ
ꯆꯝꯄꯔꯥꯁꯦ ꯌꯥꯝ ꯆꯥꯎꯕꯗꯤ ꯑꯣꯏꯗ꯭ꯔꯤꯌꯦ ꯄꯥꯟꯗꯤ ꯄꯜ ꯑꯦꯈꯔ
ꯆꯥꯕ ꯌꯥꯔꯕ
ꯑꯧ ꯆꯥꯕ ꯌꯥꯁꯤꯜꯂꯛꯀꯗꯣꯔꯦ
ꯑꯣ ꯑꯗꯨꯑꯣꯏꯗꯤ ꯆꯞꯄꯨ ꯆꯥꯟꯅꯔꯅꯤꯅꯦ ꯑꯩꯗꯤ ꯀꯩꯅꯣꯕꯨꯖꯥꯅꯤꯉ ꯑꯩꯅꯦ ꯆꯝꯄ꯭ꯔꯥꯒꯤ ꯑꯃꯈꯇꯪ ꯃꯨꯟꯁꯤꯜꯂꯛꯄꯒꯤ ꯌꯥꯝꯅꯗꯤ ꯃꯨꯟꯗ꯭ꯔꯤꯕꯒꯤ ꯒꯤ ꯑꯃ ꯂꯩꯕꯗꯣ
ꯑ ꯈꯉꯦ ꯈꯪꯉꯦ
ꯊꯨꯝꯐꯦꯠꯁꯨ ꯇꯧꯔꯛꯄꯤ ꯁꯤꯜꯂꯞ
ꯎꯝ ꯑꯗꯨꯗꯣ ꯃꯣꯏꯒꯤꯁꯦ ꯆꯝꯄ꯭ꯔꯥꯁꯦ ꯃꯈꯜ ꯃꯌꯥꯝ ꯂꯩꯕ ꯃꯥꯜꯂꯤ ꯑꯁꯤꯟꯕꯤ
ꯎꯝ ꯎꯝ ꯑꯗꯨꯗꯤ ꯈꯪꯗ꯭ꯔꯦ ꯑꯥ ꯑꯥ ꯑꯗꯨꯕꯨ ꯗꯤ ꯂꯩ
ꯃꯥꯟꯅꯗꯕ ꯑꯗꯨꯝ ꯇꯧ ꯇꯧꯋꯦ
ꯈꯪꯗꯦꯗ ꯅꯨꯡꯁꯥꯒ ꯁꯥꯕꯁꯤꯗ ꯑꯗꯥꯏꯅ ꯈꯥꯏꯗꯠꯂꯒ ꯊꯨꯝ ꯃꯣꯔꯣꯛꯁꯨ ꯎꯕꯒ ꯇꯧꯔꯒ ꯆꯨꯞ ꯆꯨꯞ ꯆꯨꯞꯄ ꯆꯥꯕꯗꯣ ꯎꯝ ꯇꯤꯟꯕꯨ ꯆꯨꯝꯃꯑꯦꯗꯥ ꯍꯥꯎꯕꯨ ꯍꯥꯎꯕꯅꯤ ꯇꯤꯟꯕꯨ ꯆꯨꯝꯃꯦ ꯍꯥꯏꯖꯦ ꯅꯣꯏꯒꯤ ꯄꯥꯟꯕꯗꯣ ꯃꯨꯜꯂꯛꯑꯗꯤꯅꯦ ꯈꯣꯏ ꯃꯊꯪ ꯄꯨꯟꯕꯗꯣ ꯑꯗ ꯄꯨꯔꯣꯛꯑꯣ ꯑꯗ ꯑꯗꯨꯝ ꯆꯥꯁꯦ
ꯀꯦ ꯑꯈꯣꯏ ꯃꯌꯥꯝ ꯄꯥꯜꯂꯦ ꯍꯦꯛꯄꯤꯔꯛꯀꯦ ꯑꯗꯨꯗ ꯑꯣꯏꯅ ꯇꯧꯔꯒ ꯍꯦꯛꯄꯤꯔꯛꯑꯒꯦꯁꯦ
ꯅꯨꯡꯁꯤ ꯍꯤꯗꯥꯛꯇꯤ ꯍꯧꯕ꯭ꯔꯣ ꯑꯁ ꯌꯥꯝ ꯐꯔꯦ ꯑꯈꯣꯏ ꯁ꯭ꯋꯥꯏꯗ ꯐꯪꯗꯦꯕ ꯀꯩꯅꯣ ꯇꯧꯕ ꯎꯝ ꯕꯖꯥꯔꯗꯩꯒꯨꯝꯕ ꯊꯣꯛ ꯀꯩꯊꯦꯟꯗꯩꯒꯨꯝꯕ ꯊꯣꯛꯑ ꯂꯩꯌꯦꯕ ꯑꯗꯣ ꯄꯦꯟꯅꯗꯤ ꯐꯪꯗꯦꯕ ꯍꯥꯏꯗꯤ ꯄꯦꯟꯅ ꯆꯥꯒꯦꯗꯣ ꯐꯪꯗꯦꯕ ꯑꯗ ꯈꯔ ꯄꯨꯔꯛꯑꯣ ꯑꯗ ꯑꯈꯣꯏ ꯁꯤꯗ ꯂꯣꯛꯇꯥꯛꯀꯤ ꯉꯥ ꯈꯥꯖꯤꯡ ꯀꯩ ꯀꯩ ꯇꯣ ꯌꯣꯟꯕ ꯍꯦꯛ ꯍꯦꯛ ꯂꯥꯛꯑꯦꯕ ꯅꯨꯡꯗꯥꯡ ꯋꯥꯏꯔꯝ ꯈꯨꯗꯤꯡꯒꯤ ꯒꯥꯔꯤꯗ ꯑꯗꯨ ꯃꯣꯏ ꯈꯥꯖꯤꯡ ꯐ꯭ꯔꯦꯁꯇꯣ ꯇꯧꯔ ꯅꯨꯡꯁꯤꯍꯤꯗꯥꯛꯇꯨꯒ ꯀꯥꯡꯉꯧ ꯑꯝꯇꯪ ꯆꯥꯒꯦ ꯈꯟꯕꯅꯦꯕ ꯑꯗꯨ ꯑꯗꯨꯅꯦ ꯄꯦꯟꯅ ꯑꯝꯇ ꯆꯥꯒꯦ ꯏꯆꯦꯍꯣꯏ ꯂꯥꯛꯄꯗ ꯈꯔ ꯌꯥꯝ ꯍꯦꯛꯄꯤꯔꯛꯑꯣ
ꯑꯥ ꯑꯥ ꯍꯣꯏ ꯍꯣꯏ ꯍꯦꯛꯄꯤꯔꯛꯀꯦ ꯍꯦꯛꯄꯤꯔꯛꯀꯦ
ꯑꯗꯨꯒ ꯐꯖꯅ ꯐꯨꯊ ꯌꯥꯔꯦ ꯑꯣꯛꯇꯣꯄꯁ ꯂꯣ
ꯑꯥ
ꯐꯖꯅ ꯆꯥꯗ꯭ꯔꯤꯗ ꯃꯣꯏꯒꯤ ꯔꯥꯃꯦꯟ ꯍꯥꯏꯕ꯭ꯔꯥ ꯑꯗꯨꯗ ꯃꯆꯦꯠ ꯑꯃ ꯀꯩ ꯑꯃ ꯆꯥꯕꯗꯨꯗꯩ ꯍꯦꯟꯅ
ꯑꯣꯛꯇꯣꯄꯁꯀꯤ ꯃꯍꯥꯎꯁꯤꯅ ꯀꯃꯥꯏ ꯇꯧꯕ ꯖꯥꯠꯅꯣ ꯁꯤꯅꯤ
ꯈꯪꯗꯦꯗ ꯃꯍꯥꯎꯒ ꯃꯣꯏ ꯑꯁꯣꯝ ꯆꯤꯟꯖꯥꯛꯁꯦ ꯑꯣ ꯑꯗꯣ ꯊꯝꯃꯒꯦ ꯏꯆꯦ ꯉꯁꯤꯗꯤꯀꯣ ꯑꯗꯨꯒꯅꯦ ꯑꯩ ꯅꯣꯡꯃ ꯑꯃꯨꯛ ꯈꯣꯏ ꯄꯨꯜꯂꯝꯗꯥꯏꯗꯣ ꯑꯗꯨꯗ ꯀꯣꯜ ꯇꯧꯔꯒ ꯑꯈꯣꯏ ꯀꯩꯀꯩ ꯂꯩꯕ ꯈꯣꯠ ꯄꯗꯣ ꯄꯥꯎ ꯐꯥꯎꯅꯔꯁꯤ ꯊꯝꯃꯦ